ꯑꯧ
ꯋꯥꯔꯤ ꯋꯥꯔꯤ ꯂꯣꯏꯔꯝꯗꯥꯏꯗ ꯃꯊꯟꯇ ꯀꯩꯅꯣ ꯆꯠꯈ꯭ꯔꯦꯅꯦ
ꯎꯝ ꯂꯣꯏꯅꯃꯛꯀꯤ ꯃꯇꯝ ꯂꯩ ꯍꯥꯏꯅꯦꯗꯣ
ꯃꯥꯅꯦ ꯃꯥꯅꯤ ꯃꯇꯝ ꯃꯇꯝ ꯂꯩꯔꯤ ꯁꯣꯝꯁꯦ ꯑꯁ ꯌꯥꯝꯅꯣꯒꯜꯂꯤꯍꯦ
ꯏꯟꯖꯥꯡ ꯍꯥꯎꯗꯕꯩ ꯅꯣꯛꯏꯅꯦ
ꯑꯁ ꯏꯟꯁꯥꯡ ꯍꯥꯎꯇ꯭ꯔꯗꯤ ꯅꯣꯛꯇꯕ
ꯑꯧ ꯏꯟꯖꯥꯡ ꯍꯥꯎꯗ꯭ꯔꯗꯤ ꯅꯣꯛꯑꯣ ꯆꯥꯛꯇꯣ ꯈꯔ ꯅꯣꯛꯄꯗ ꯆꯥꯛꯇꯣ ꯈꯔ ꯂꯥꯝꯍꯜꯂꯣ
ꯎꯝ
ꯑꯗꯩ ꯆꯥꯗꯣꯏꯕ
ꯐꯩꯅꯦ ꯑꯗꯨꯗꯤ
ꯐꯩ ꯀꯩ ꯆꯥꯔꯤꯅꯣ ꯍꯧꯖꯤꯛꯇ ꯆꯥꯛꯇꯣꯛꯑꯒ
ꯍꯩ ꯆꯕ
ꯍꯥꯃꯦꯡ ꯑꯣꯟꯗꯧꯔꯦ ꯅꯨꯃꯤꯠ ꯆꯨꯞꯄ ꯆꯥꯕ
ꯀꯥꯏꯗꯩꯅꯣ ꯍꯛꯆꯥꯡ ꯈꯔ ꯁꯦꯝꯍꯧꯗ꯭ꯔꯗꯤ ꯍꯧꯖꯤꯛꯀꯥꯟꯁꯦ ꯍꯧꯖꯤꯛꯀꯥꯟꯁꯦ ꯇꯨꯝꯕꯗ ꯃꯔꯥꯡ ꯀꯥꯏꯗꯕꯅꯤꯅꯀꯣ ꯏꯁꯥꯁꯦ ꯄꯨꯔꯥ ꯁꯣꯟꯊꯔꯤꯅꯦ ꯑꯁ ꯑꯦꯞꯁꯦꯟꯗ‌ꯣ-ꯑꯦꯞꯁꯦꯟ ꯑꯣꯏꯗꯦ ꯑꯗꯨꯗꯤ
ꯔꯣ ꯔꯣꯜ ꯀꯧꯔꯗꯤ ꯑ ꯔꯣꯜ ꯀꯧꯔꯗꯤ ꯄꯨꯔ ꯑꯝ
ꯑꯩꯒꯤ ꯑꯩꯒꯤ ꯃꯤꯡ ꯃꯀꯣꯛꯇ ꯂꯩꯔꯝꯅꯤ ꯑꯗꯨꯗꯤ
ꯄ꯭ꯔꯥꯏꯖꯀ ꯐꯪꯕ ꯌꯥꯅꯤꯅꯦ ꯐꯨꯜ ꯄ꯭ꯔꯖꯦꯟ ꯑꯣꯏꯕꯗꯥ
ꯎꯝ ꯌꯥꯕꯨ ꯌꯥꯅꯤ ꯑꯦꯛꯖꯥꯝꯒꯨꯝꯕꯗ ꯑꯦꯛꯖꯥꯝꯒꯨꯝꯕꯗ ꯑꯦꯛꯖꯥꯝꯒꯨꯝꯕꯗ ꯁꯤꯒꯨꯝꯕ ꯀꯣꯏꯁꯟ ꯒꯨꯝꯕ ꯍꯥꯡꯒꯗꯤꯀꯣ ꯂꯥꯏ ꯂꯥꯏ ꯈꯣꯏꯕ ꯌꯥꯏ ꯑꯗꯨ ꯗꯦꯠ ꯗꯦꯠ ꯑꯗꯨ ꯅꯨꯃꯤꯠ ꯗꯦꯠ ꯑꯗꯨ ꯅꯨꯃꯤꯠꯀꯤ ꯑꯗꯨꯅ ꯅꯣꯏꯒꯤ ꯄ꯭ꯂꯦꯗꯣ ꯀꯅꯥꯅꯣ ꯒꯨꯜ ꯆꯂꯤ ꯍꯥꯏꯕꯒꯨꯝꯕ ꯍ ꯪꯕꯀꯣ
ꯑꯥ ꯑꯗꯨꯗꯤ ꯉꯝꯅꯦꯕ
ꯂꯥꯏ-ꯂꯥꯏꯅ ꯑꯪꯀꯥꯒꯨꯝꯕ ꯈꯣꯠꯄ ꯑꯪꯀꯥꯒꯨꯝꯕ ꯈꯣꯠꯄ ꯍꯩꯗ꯭ꯔꯁꯨ ꯁꯤꯔꯣꯝꯗ ꯑꯃꯨꯛ ꯍꯥꯏꯔꯗꯤ ꯑꯗꯨ ꯅꯈꯣꯕꯩ ꯌꯥꯏ
ꯌꯦꯡꯕꯤꯕ ꯃꯤ ꯂꯩꯕꯒꯤ ꯃꯣꯏꯁꯨ ꯁꯥꯟꯅꯕ ꯅꯨꯡꯉꯥꯏꯔꯤꯅꯤ ꯅꯠꯇ꯭ꯔꯥ
ꯃꯥꯅꯦ ꯃꯥꯅꯦ ꯑꯩꯈꯣꯏꯁꯨ ꯁꯨꯃꯥꯏꯅ ꯑꯩꯈꯣꯏꯁꯨ ꯁꯨꯃꯥꯏꯅ ꯇꯧꯋꯤꯗꯅ ꯂꯣꯀꯦꯜ ꯏ꯭ꯁꯄꯣ꯭ꯔꯠꯇ ꯐꯥꯎ ꯑꯩꯈꯣꯏ ꯁꯥꯟꯅꯕ ꯀꯥꯟꯗ ꯃꯤ ꯃꯤ ꯌꯦꯡꯉꯒ ꯆꯦꯔ ꯇꯧꯔꯗꯤ ꯋꯥꯈꯜꯗ ꯀꯩꯅꯣꯝ
ꯎꯝ ꯎꯝ ꯕꯣꯁꯟꯅꯅꯕꯗꯤ ꯍꯩꯕ꯭ꯔꯣ ꯌꯦꯡꯕꯗꯤ ꯑꯦꯞꯁꯦꯟ ꯑꯣꯏꯗꯦ ꯍꯥꯏ
ꯁꯥꯟꯅꯔꯤꯗ ꯍꯣꯏ ꯑꯗꯨꯝ
ꯕꯣꯜ ꯄꯥꯏꯔꯒ ꯒꯣꯜ ꯃꯅꯨꯡꯗ ꯆꯦꯟꯁꯤꯟꯕꯤꯗꯨꯣꯔꯣꯕ ꯈꯨꯠꯅ ꯕꯣꯜ ꯄꯥꯏꯔꯒ ꯁꯤꯒ꯭ꯔꯥꯛ ꯁꯦꯒ꯭ꯔꯥꯛ ꯀꯔꯛꯇ ꯆꯞꯄꯒ ꯑꯗꯨꯒꯤ ꯈꯨꯠꯁꯥ ꯅꯥꯗꯔꯕ
ꯑꯠꯇ ꯍꯦ
ꯑꯩ
ꯃꯣꯏ ꯀꯩꯅꯣ ꯐꯨꯠꯕꯣꯂꯔ ꯑꯣꯏ ꯁꯥꯟꯅꯕꯣꯏꯒꯤ ꯃꯑꯣꯡꯗ ꯀꯣ ꯑꯗꯨꯃꯥꯏꯅ ꯇꯧꯕ ꯑꯗꯨꯃꯥꯏꯅ ꯑꯗꯨꯃꯥꯏꯅ ꯇꯧꯕ ꯀꯣ
ꯑꯩꯅ ꯋꯥꯔꯤ ꯃꯌꯥꯝ ꯁꯥꯔꯛꯄ ꯃꯤꯁꯤꯡꯒꯤ ꯃꯔꯛꯇꯅꯦ
ꯎꯝ
ꯈ꯭ꯋꯥꯏꯗꯒꯤ ꯋꯥꯔꯤ ꯁꯥꯕ ꯅꯨꯡꯉꯥꯏꯕꯁꯦ ꯅꯪ ꯑꯣꯏꯔꯦ ꯄ꯭ꯔꯥꯏꯖ ꯄꯤꯔꯅꯤ ꯅꯪꯒꯤ
ꯌꯥꯏꯅꯦ ꯌꯥꯏꯅꯦ ꯑꯗꯨꯗꯤ ꯑꯩꯁꯨ ꯁꯤ ꯂꯣꯟ ꯌꯥꯝ ꯀꯟꯅ ꯈꯪꯗꯕꯅꯤꯅ ꯇꯝꯕ ꯑꯣꯏꯅ ꯋꯥꯔꯤ ꯁꯥꯕꯅꯤꯅ
ꯑꯥ
ꯑꯩꯅ ꯑꯍꯥꯟꯕꯁꯤ ꯇꯝꯄꯥꯛꯇ ꯂꯥꯛꯄꯁꯦ ꯑꯩꯅ ꯑꯩ ꯀ꯭ꯂꯥꯁ ꯑꯦꯂꯕꯦꯟꯗ ꯆꯍꯤ ꯃꯉꯥꯒꯤ ꯃꯇꯨꯡꯗ ꯂꯥꯛꯏꯕ ꯆꯍꯤ ꯃꯉꯥꯒꯤ ꯃꯇꯨꯡꯗ ꯂꯥꯛꯄ ꯀꯥꯟꯗ ꯑꯩꯁꯦ ꯋꯥ ꯉꯥꯡꯕ ꯁꯨꯍꯩ ꯍꯩꯗꯦꯕꯀꯣ ꯑꯗꯨꯅ ꯑꯗꯨ ꯇꯝꯗꯁꯨ ꯑꯃꯨꯛꯀ ꯃꯥꯡꯒꯦ
ꯎꯝ
ꯑꯃꯔꯣꯝꯗ ꯍꯥꯏꯔꯗꯤ ꯁꯤꯒꯤ ꯂꯣꯟꯁꯤꯗꯤ ꯈꯔ ꯍꯤꯟꯗꯤꯗꯒꯤꯗꯤ ꯈꯔ ꯈꯔ ꯂꯥꯛꯑꯕꯀꯣ ꯑꯗꯨꯃꯥꯏꯅ ꯇꯧꯔ
ꯈꯨꯃꯥꯡꯗꯣꯒꯥ ꯐꯩꯌꯦꯕ
ꯎꯝ ꯑꯗꯨꯃꯥꯏꯅ ꯇꯧꯔꯤꯕꯀꯣ
ꯂꯤꯔꯥꯎꯅꯦ
ꯑꯩꯅ ꯍꯣꯁꯇꯦꯜꯗ ꯂꯩꯅꯤꯕꯀꯣ ꯃꯣꯏ ꯃꯣꯏ ꯀꯥꯡꯕꯨ ꯃꯣꯏ ꯀꯥꯡꯕꯨꯒꯤ ꯍꯣꯁꯇꯦꯜꯗ ꯑꯗꯨ ꯆꯍꯤ ꯑꯩꯅ ꯍꯦꯛ ꯂꯥꯛꯄꯗꯣ ꯂꯥꯛꯄ ꯃꯇꯝꯗꯤ ꯑꯩꯁꯦ ꯀꯩꯅꯣ ꯋꯥ ꯌꯥꯝ ꯉꯥꯡꯒꯟꯗꯦꯕꯀꯣ ꯈꯪꯗꯕꯒꯤ
ꯑꯥ
ꯑꯗꯨ ꯆꯍꯤ ꯆꯍꯤ ꯇꯪꯈꯥꯏ ꯐꯥꯔꯛꯄꯁꯤꯗꯗꯤ ꯗꯥꯏꯂꯣꯛꯗꯣ ꯁꯤꯖꯤꯟ ꯗꯥꯏꯂꯣꯛꯇ ꯁꯤꯖꯤꯟꯅꯕ ꯍꯧꯔꯦ ꯃꯦꯗꯝꯗ ꯑꯣꯏꯔꯣ ꯑꯣꯖꯥꯗ ꯑꯣꯏꯔꯣ ꯁꯨꯃꯥꯏꯅꯀꯣ
ꯑꯥ
ꯇꯨꯌ‌ꯦꯝ-ꯇꯨꯌ‌ꯦꯝ ꯂꯣꯏꯔꯛꯄꯗꯗꯤ ꯎꯝ ꯑꯗꯨꯝ ꯃꯣꯏ ꯃꯣꯏ ꯂꯩꯍꯧꯔꯦ
ꯈꯔ ꯗꯥꯏꯂꯣꯛ ꯇꯨꯡꯁꯜꯂꯤꯏꯁꯤꯡꯗꯣ ꯂꯣꯏꯅ ꯂꯧꯊꯣꯛꯈ꯭ꯔꯦꯕ
ꯎꯝ ꯑꯩꯅ ꯚꯦꯂꯣꯛ ꯑꯗꯨꯝ ꯁꯤꯖꯤꯟꯅꯕ ꯑꯗꯨꯝ
ꯑꯥ
ꯃꯦꯗꯝꯝꯗꯀ ꯑꯩꯅ ꯍꯥꯏꯁꯦ ꯃꯣꯏ ꯃꯃꯥ ꯇꯧꯔꯒꯒ ꯋꯥꯔꯤꯗꯣ ꯑꯩꯈꯣꯏ ꯃꯦꯗꯥꯝꯁꯨ ꯌꯥꯝ ꯐꯩꯌꯦꯕꯀꯣ ꯁꯨꯃꯥꯏꯅ ꯐꯥꯒꯤ ꯇꯧꯅꯤ ꯍꯥꯏꯕꯗꯣ ꯌꯥꯝ ꯈꯪꯉꯕꯕ ꯋꯥ ꯉꯥꯡꯕ ꯍꯩꯇꯕꯒꯤ ꯋꯥ ꯉꯥꯡꯕ ꯍꯩꯇꯕꯒꯤ ꯄꯉꯥ ꯉꯥꯡꯁꯤꯜꯂꯨꯕꯅꯤꯕ ꯑꯗꯨꯅ
ꯑꯥ
ꯃꯣꯏꯁꯨ ꯃꯣꯏꯁꯨ ꯀꯔꯤꯝ ꯈꯟꯗꯦ
ꯑꯥ ꯃꯣꯏ ꯃꯃꯥ ꯍꯥꯏꯕꯗ ꯀꯔꯤ ꯑꯥ
ꯅꯐꯦꯠ ꯅꯐꯦꯠ ꯇꯧꯔꯒ ꯍꯥꯎ ꯇꯧꯁꯤꯜꯂꯛꯏꯅꯤ ꯋꯥꯔꯤꯗꯥ
ꯏ ꯌꯥꯝ ꯅꯩꯔꯝꯃꯤꯅꯦ
ꯃꯥꯅꯦ ꯑꯩꯈꯣꯏꯒꯤ ꯑꯩꯅ ꯑꯩꯅ ꯂꯩꯕ ꯍꯣꯁꯇꯦꯜꯗꯣ ꯅꯨꯄꯤꯁꯨ ꯂꯩ ꯅꯨꯄꯥꯁꯨ ꯂꯩꯕꯀꯣ ꯅꯨꯄꯥ ꯅꯨꯄꯥꯅ ꯀꯝꯄꯥ꯭ꯔꯠꯃꯦꯟ ꯑꯃ ꯍꯥꯏꯖ‍ꯦ ꯅꯨꯄꯤ ꯀꯥꯡꯕꯨꯅ ꯁꯥ꯭ꯏꯠ ꯑꯃ ꯁꯨꯃꯥꯏꯅ ꯂꯩꯌꯦꯕ ꯁ꯭ꯀꯨꯜ ꯑꯣꯖꯥꯗꯁꯨ ꯁꯨ ꯌꯥꯝ ꯅꯨꯡꯉꯥꯏꯕꯀꯣ ꯑꯉꯥꯡꯁꯤꯡꯒꯤ ꯏꯟꯇꯔꯦꯁ ꯌꯥꯝ ꯂꯩꯕ
ꯎꯝ
ꯂꯝꯝꯕꯤꯗ ꯑꯗꯨꯝ ꯆꯠꯄ ꯀꯥꯟꯗ ꯅꯨꯄꯤ ꯌꯥꯝ ꯂꯛꯅꯩꯕꯀꯣ ꯑꯣꯖꯥ ꯑꯣꯖꯥ ꯌꯥꯎꯔꯒ ꯑꯩꯈꯣꯏ ꯅꯣꯡꯃ ꯑꯩꯈꯣꯏꯗꯤ ꯑꯣꯖꯥꯒꯤ ꯑꯣꯖꯥꯒꯤ ꯀꯥꯔꯗ ꯑꯩꯈꯣꯏꯗꯤ ꯁ꯭ꯀꯨꯜ ꯆꯠꯂꯦꯕꯀꯣ ꯑꯩꯈꯣꯏ ꯁ꯭ꯀꯨꯜ ꯑꯩꯈꯣꯏꯅ ꯑꯩꯈꯣꯏꯅ ꯁ꯭ꯀꯨꯜ ꯂꯣꯏꯔꯛꯄ ꯃꯇꯝꯗ ꯅꯨꯄꯤ ꯀꯥꯡꯕꯨ ꯂꯝꯕꯤ ꯃꯇ ꯂꯝꯕꯤ ꯃꯇꯥꯏꯗ ꯑꯩꯅ ꯂꯝꯕꯤ ꯃꯇꯥꯏꯗ ꯆꯠꯄ ꯎꯕꯀꯣ ꯑꯩꯅ ꯌꯥꯝ ꯐꯖꯩꯀꯣ ꯈꯣꯠꯂꯤꯀꯣ ꯍꯥꯏꯅ ꯇꯧꯕ ꯀꯥꯟꯗ ꯎꯖꯥꯗꯣ ꯒꯥꯔꯤ ꯈꯥꯝꯕꯣ ꯍꯥꯏꯕꯗ ꯑꯩ ꯏꯀꯥꯏꯁꯤꯅꯀꯣ ꯑꯩꯅ ꯈꯜꯂ‌ꯦ ꯑꯩꯅ-ꯈꯟꯗꯤ ꯑꯩꯅ-ꯈꯟꯕꯗꯤ ꯗꯥꯏꯔꯦꯛ ꯑꯗꯨꯝ ꯊꯧꯔꯒ ꯆꯠꯀꯗ꯭ꯔꯥ ꯍꯥꯏꯅ ꯈꯜꯂꯤꯒ ꯑꯩ ꯑꯩꯁꯨ ꯌꯥꯝ ꯏꯀꯥꯏꯒꯜꯂꯤꯕ ꯏꯀꯥꯏꯒꯂꯦꯕꯀꯣ ꯑꯗꯨꯒꯤꯥꯏ ꯇꯧꯒꯖꯥꯗꯁꯨ ꯑꯩꯒꯤ ꯏꯟꯇꯔꯦꯁꯁꯤ ꯌꯦꯡꯉꯒ ꯑꯩ ꯑꯩꯈꯣꯏꯒꯤ ꯏꯟꯇꯔꯦꯁꯁꯤ ꯌꯦꯡꯒ ꯒꯔꯤ ꯈꯥꯝꯕ ꯋꯥꯅꯤꯗ
ꯑꯣ-ꯑꯣ-ꯑꯣ-ꯑꯣ
ꯑꯩꯈꯣꯏꯒꯤ ꯁꯥꯇ꯭ꯔꯥꯅꯤꯕꯀꯣ ꯑꯗꯨꯁꯨ
ꯑꯥ-ꯑꯥ
ꯑꯩꯈꯣꯏꯒꯤ ꯁꯥꯇ꯭ꯔꯥ ꯁꯦꯛꯁꯟ ꯇꯣꯉꯥꯟꯕ ꯀꯥꯡꯕꯨ ꯌꯥꯝ ꯐꯩꯀꯣ ꯈꯣꯠꯂꯤꯀꯣ ꯍꯥꯏꯅ ꯑꯩꯅ ꯂꯥꯎꯕ ꯀꯥꯟꯗ ꯒꯥꯔꯤ ꯈꯥꯝꯕ ꯍꯥꯏ
ꯑꯣꯖꯥ ꯅꯣꯏ ꯑꯣꯖꯥꯗꯨꯁꯨ ꯄꯥꯈꯪ ꯂꯥꯕ
ꯅꯠꯇ‌ꯦꯍ‌ꯦ ꯃ‍ꯦꯗꯥꯝ ꯍ ꯅꯠꯇꯦ ꯑꯣꯖꯥꯅ‌ꯦ ꯑꯝ ꯃꯥ ꯀꯩꯅꯣ ꯍꯅꯨ ꯍꯅꯨꯈ꯭ꯔꯅꯤ
ꯎꯝ
ꯑꯗꯨ ꯑꯣꯏꯔꯁꯨ ꯑꯉꯥꯡꯁꯤꯡꯒꯤ ꯏꯟꯇ꯭ꯔꯦꯁ ꯌꯥꯝ ꯇꯧꯕ ꯍꯥꯏꯕꯗꯣ ꯑꯪ ꯀꯥꯒꯤꯨꯖꯥꯅꯤꯕꯣ ꯑꯗꯨ
ꯎꯝ
ꯑꯩꯈꯣꯏ ꯀꯥꯡꯕꯨꯒꯤ ꯃꯥꯒꯤ ꯍꯣꯁꯇꯦꯜꯗ ꯂꯩꯔꯤꯕ ꯀꯥꯡꯕꯨꯗꯤ ꯌꯥꯝ ꯍꯩꯕ ꯃꯑꯣꯡꯗ ꯑꯗꯨꯝ ꯇꯧꯕꯅꯦ ꯑꯩꯣꯏ ꯀꯁꯦ ꯗ꯭ꯔꯦ ꯀ ꯅꯅꯥꯒꯔꯒ ꯑꯥꯏꯔꯟ ꯅꯣꯏ ꯐꯖꯅ ꯏꯁꯇꯤ ꯐꯖꯅ ꯇꯛꯑꯒ ꯂꯦꯝꯃꯕꯣꯅ ꯇꯧꯅꯤ ꯑꯩꯈꯣꯏꯁꯦ
ꯎꯝ ꯌꯥꯝ ꯅꯩꯔꯝꯕꯅꯦꯕ ꯃꯇꯝꯗꯨꯗ
ꯌꯥꯝ ꯅꯩꯔꯝꯕꯅꯦ ꯑꯗꯨꯅ ꯅꯨꯄꯤ ꯀꯥꯡꯕꯨꯁꯨ ꯑꯩꯈꯣꯏꯕꯨ ꯇꯣꯏꯅ ꯇꯣꯏꯅ ꯂꯥꯛꯅꯩꯕꯀꯣ
ꯑꯥ
ꯑꯩꯈꯣꯏ ꯀꯥꯡꯕꯨꯁꯦ ꯃꯤ ꯌꯥꯝꯅꯁꯨ ꯁꯦꯛꯁꯟꯗꯤ ꯁꯦꯛꯁꯟꯒꯤ ꯇꯣꯉꯥꯟ ꯇꯣꯉꯥꯜꯂꯤꯕꯀꯣ ꯑꯗꯨꯕꯨ ꯀꯃꯟ ꯄꯦꯄꯔ ꯑꯃ ꯂꯩꯌꯦꯕꯀꯣ ꯑꯗꯨꯗꯒꯤ ꯑꯃꯨꯛꯀ ꯄꯨꯟꯕ ꯑꯁ ꯂꯣꯔꯦ ꯇꯝꯗꯤ ꯀ꯭ꯂꯥꯁ ꯂꯧꯕ ꯃꯤꯁꯗ ꯑꯣꯏꯒ ꯑꯗꯨꯝ ꯂꯛꯅꯔꯒ ꯂꯩꯕꯅꯤ ꯑꯜꯇꯔꯅꯦꯇꯤꯚ ꯑꯜꯇꯔꯅꯦꯇꯤꯚ ꯑꯜꯇꯔꯅꯦꯇꯤꯞꯗꯣ-ꯑꯜꯇ꯭ꯔꯅꯦꯇꯤꯞ ꯏꯪꯂꯤꯁꯇꯤ ꯑꯩꯈꯣꯏ ꯀꯃꯟ ꯈꯔ ꯑꯣꯏꯕꯀꯣ
ꯎꯝ
ꯅꯠꯇꯦ ꯏꯪꯂꯤꯁꯇ ꯍꯥꯏꯕ ꯏꯪꯂꯤꯁꯇ ꯍꯥꯏꯕ ꯏꯪꯂꯤꯁꯇ ꯑꯣꯏ ꯏꯪꯂꯤꯁꯀꯤ ꯑꯣꯖꯥꯁꯦ ꯃꯤꯁꯁꯨ ꯑꯣꯏꯕ ꯑꯗꯨꯒꯤ ꯑꯁ ꯂꯛꯅꯕꯁꯤꯅꯀꯣ ꯀ꯭ꯂꯥꯁ ꯀ꯭ꯂꯥꯁ ꯑꯦꯂꯚꯦꯟꯗ ꯀ꯭ꯂꯥꯁ ꯑꯦꯂꯚꯦꯟꯒꯤ ꯁꯄ꯭ꯂꯤꯃꯦꯟꯇꯔꯤꯗ ꯀꯩꯅꯣ ꯑ ꯂꯚ ꯑꯦꯀ꯭ꯔꯣꯁ ꯗ ꯁꯣꯜ ꯗꯦꯖꯔꯠ ꯍꯥꯏꯕ ꯆꯦꯞꯇꯔ ꯑꯃ ꯂꯩꯕꯅꯤꯀꯣ ꯑꯗꯨꯒꯤ ꯑꯗꯨꯒꯤ ꯋꯥꯔꯤꯗꯨꯗꯤ ꯏꯁ ꯃꯥ ꯀꯣꯛ ꯇꯕꯤꯒꯣ ꯐꯅ ꯍꯣꯏ ꯐꯥꯎ ꯈꯪꯅꯦ
ꯍ ꯅꯪ ꯐꯖꯅ ꯂꯨꯞꯄꯝꯃꯦꯕ
ꯎꯝ ꯑꯗꯨꯗꯣ ꯑꯁ ꯋꯥꯔꯤꯁꯨ ꯌꯥꯝ ꯅꯨꯡꯉꯥꯏꯌꯦꯕꯀꯣ ꯑꯗꯨ ꯃꯤꯁꯇꯣꯝ ꯁꯛꯈ꯭ꯔ ꯐꯖꯕ ꯑꯗꯨꯒꯤ ꯑꯁ ꯋꯥꯈꯜꯗ ꯐꯇꯤꯃꯥꯗꯨ ꯃꯤꯁꯗꯨ ꯑꯣꯏꯅ ꯈꯜꯂꯒ ꯂꯩꯔꯩꯅꯤ ꯑꯗꯨꯅ ꯑꯩꯈꯣꯏ ꯑꯩꯈꯣꯏꯅ ꯅꯖꯞ ꯍꯣꯁꯦꯟ ꯁꯥꯔꯒ ꯀꯣ
ꯑꯣꯏꯔꯣꯏ ꯑꯣꯏꯔꯣꯏ ꯑꯣꯏꯔꯣꯏ ꯍꯧꯖꯤꯛ ꯀꯔꯤ ꯁꯥꯔꯦ
ꯑꯩꯈꯣꯏꯔ
ꯑꯥ ꯍꯧꯖꯤꯛꯇꯤ ꯀꯔꯤ ꯂꯣꯏ ꯑꯣꯏꯅꯔꯦ ꯑꯣꯖꯥꯗ ꯉꯥꯎꯔꯨꯕ꯭ꯔꯥꯕꯣ
ꯑꯁ ꯍꯧꯖꯤꯛꯀꯤ ꯃꯍꯩ ꯃꯍꯩ ꯈꯔ ꯐꯪꯕ ꯍꯧꯔꯁꯤꯦ
ꯑꯩꯜ
ꯍꯥꯟꯅ ꯍꯥꯟꯅ ꯍꯣꯠꯅꯈꯤꯕ ꯃꯌꯥꯝꯗꯣ ꯃꯍꯩ ꯃꯥꯥꯏ ꯆꯕ ꯀꯥꯁ ꯐꯥꯎꯔꯦ
ꯅꯦꯝꯅ ꯃꯥꯡꯗꯦꯕ
ꯃꯅ ꯃꯥꯥꯡꯗꯦ
ꯃꯔꯤ ꯅꯨꯡꯉꯥꯏ ꯃꯈꯥ ꯇꯥ
ꯑꯗꯨꯨꯃꯥꯏꯅ ꯇꯧꯒ ꯑꯩꯈꯣꯏꯁꯨ ꯃꯤꯁ ꯀꯥꯡꯕꯨꯁꯨ ꯅꯨꯁ ꯀꯥꯡꯕꯨꯁꯨ ꯍꯔꯥꯎꯏꯅꯦ ꯃꯣꯏ ꯎꯠꯂꯛꯅꯕꯗꯀꯣ
ꯎꯝ
ꯑꯩ ꯑꯣꯖꯥꯅꯤ ꯍꯥꯏꯕ ꯐꯥꯎ ꯀꯥꯎꯝ ꯃꯥꯂꯦ ꯑꯩꯈꯣꯢ ꯃꯦꯗꯝꯅ ꯋꯥꯔꯤꯗꫭ
ꯅꯣꯏ ꯅꯣꯏ ꯅꯣꯏ ꯃ ꯑꯥ
ꯆꯍꯤ ꯑꯃ ꯑꯃꯨꯛꯀ ꯍꯦꯟꯅ ꯂꯩꯗꯨꯗꯤ ꯔꯣꯃꯥꯟ꯭ꯁ ꯂꯝꯕꯤꯗ ꯆꯤꯡꯊꯕ ꯌꯥꯕꯅꯤꯅ ꯕꯣ
ꯑꯗꯨꯗꯤ ꯅꯣꯏ ꯄꯥꯔꯇꯤꯁꯦ ꯑꯔꯥꯏꯕ ꯄꯥꯔꯇꯤꯗꯤ ꯅꯠꯇ꯭ꯔꯦꯕ ꯋꯥꯔꯤꯗꯨꯒꯤ ꯃꯇꯨꯡ ꯏꯟꯅ
ꯎꯝ ꯑꯌꯥꯝꯕ ꯃꯣꯏ ꯀꯥꯡꯕꯨ ꯃꯣꯏ ꯃꯣꯏꯒꯤ ꯂꯣꯟ ꯍꯩꯕ ꯀꯥꯡꯕꯨ ꯈꯛꯇꯅꯦꯕꯕꯨ ꯑꯩ ꯑꯩꯅ ꯑꯩꯅ ꯀꯩꯅꯣ ꯆꯠꯃꯤꯟꯅꯩꯁꯦ
ꯎꯝ
ꯃꯣꯏꯗꯒꯤ ꯍꯦꯟꯅ ꯑꯩꯅ ꯁꯥꯊꯤꯌꯅꯤꯂꯝꯕꯤ
ꯑꯗꯨꯗꯤ ꯑꯣꯏꯔꯝꯃꯔꯣꯏ ꯍꯧꯖꯤꯛꯁꯨ ꯌꯥꯅꯤ ꯌꯥꯗꯅ ꯂꯩꯔꯝꯒꯅꯤ ꯍꯧꯖꯤꯛꯁꯨ
ꯏꯁꯟꯄꯂꯣ ꯃꯇꯝ ꯃꯇꯝꯒꯤ ꯃꯇꯨꯡ ꯏꯟꯅ ꯑꯩꯈꯣꯏꯁꯨ ꯀꯩꯅꯣ ꯇꯧꯅꯤꯅ ꯋꯥꯈꯜꯗꯗꯤ ꯀꯌꯥꯝ ꯂꯩꯕ ꯖꯥꯠꯅꯠꯇꯦ
ꯍꯧꯖꯤꯛꯇꯤ ꯒ꯭ꯌꯥꯟ ꯇꯥꯔꯛꯦꯏꯁꯤꯔꯥ
ꯆꯜꯦ ꯑ ꯇꯥꯡ ꯃꯤ ꯍꯥꯏꯁꯦ ꯃꯔꯨꯄ ꯄꯨꯟꯕ ꯀꯥꯟꯗ ꯍꯧꯖꯤꯛꯇꯤ ꯃꯇꯝꯗ ꯐꯗꯠꯇ ꯌꯗ ꯌ
ꯎꯝ ꯅꯪꯒꯤ ꯋꯥꯔꯤ ꯌꯥꯝ ꯅꯨꯡꯉꯥꯏꯕꯩꯔꯥ ꯆꯥꯛ ꯂꯥꯝꯈꯠꯂꯛꯏꯅꯦꯍꯦ
ꯑꯁ ꯑꯗꯨꯃꯥꯏꯅ ꯇꯧꯔꯝꯅꯤ ꯑꯩꯕꯨꯗꯤ ꯅꯣꯡꯃꯁꯨ-ꯅꯣꯡꯃꯁꯨ ꯑꯩꯈꯣꯏ ꯍꯣꯁꯇꯦꯜ ꯍꯣꯁꯇꯦꯜꯒꯤ ꯅꯨꯄꯤ ꯑꯃꯗ ꯃꯥꯒꯤ ꯕꯥꯔꯗꯦ ꯑꯣꯏꯕ ꯃꯥꯜꯂꯦꯕꯀꯣ
ꯑꯥ
ꯑꯗꯨ ꯃꯥꯒꯤ ꯁ ꯑꯣꯏꯕ ꯃꯥꯒꯤ ꯁꯟꯗꯦ ꯅꯨꯃꯤꯠꯇ ꯑꯣꯏꯕ ꯑꯗꯨꯅ ꯑꯩꯈꯣꯏꯗꯤ ꯁꯟꯗꯦꯗꯗꯤ ꯊꯦꯡ ꯊꯦꯡ ꯍꯒꯕꯄꯥ ꯍꯣꯏ ꯑꯩꯈꯣꯏ ꯇꯨꯝꯕ ꯃꯇꯝꯗ ꯃꯣꯏ ꯂꯥꯛꯑꯒ ꯒꯦꯠ ꯄꯥꯏꯔꯒ ꯐꯃꯨꯡꯗꯨꯗꯤ ꯆꯤꯡ ꯈꯔꯒ ꯀꯦꯛ ꯄꯤꯖꯔꯒ ꯃꯃꯥ ꯑꯩꯒꯤ ꯃꯥꯏꯗ ꯇꯩꯕ ꯋꯥꯅꯤꯅꯦ ꯑꯩꯅ ꯍꯥꯏꯔꯝꯅꯦ ꯑꯩ ꯑꯁꯤꯗꯅꯤꯅꯦ ꯑꯩꯒꯤ ꯈ꯭ꯋꯥꯏꯗꯒꯤ ꯕꯥꯔꯗꯦ ꯕꯥꯔꯗꯦꯒꯤ ꯄꯥꯡꯂꯤꯁꯤ ꯍꯥꯏꯅ ꯑꯩ ꯈꯨꯝꯃꯤ
ꯍꯔꯥꯎꯗ꯭ꯔꯣ ꯅꯃꯥꯏꯗ ꯇꯩꯁꯤꯟꯕꯗꯣ ꯑꯃꯨꯛ ꯈꯨꯠꯅ
ꯥꯏ ꯃꯥꯏꯗ ꯇꯩꯁꯤꯟꯕꯗꯨꯕꯨ ꯀꯌꯥ ꯍꯔꯥꯎꯗꯣꯏꯅꯣ ꯍꯥꯏ ꯑꯩꯈꯣꯏ ꯑꯩꯈꯣꯏꯁꯨ ꯑꯩꯈꯣꯏ ꯁꯨꯝ ꯅꯨꯃꯤꯠ ꯑꯃꯗꯤ ꯁꯨꯃꯥꯏꯅ ꯇꯧꯋꯦ ꯑꯩꯈꯣꯏꯗꯤ ꯑꯩꯈꯣꯏ ꯀꯥꯡꯕꯨꯗꯤ ꯄꯩꯁꯥ ꯂꯩꯗꯕꯀꯣ ꯑꯗꯨꯝ ꯇꯝꯗ
ꯎꯝ
ꯄꯩꯁꯥ ꯊꯥꯔꯛꯄꯗꯨ ꯂꯣꯏꯁꯤꯟꯕ ꯃꯇꯝꯗ ꯑꯩꯒꯤ ꯃꯔꯨꯞꯗꯤ ꯕꯥꯔꯗꯦ ꯑꯃ ꯑꯣꯏꯕ ꯑꯗꯨꯅꯤ ꯃꯥꯁꯨ ꯕꯔꯗꯦ ꯁꯦꯂꯕ꯭ꯔꯦꯁꯟ ꯇꯧꯒꯗꯔ ꯇꯧꯔꯣ ꯋꯥꯈꯜꯗꯣ ꯑꯣꯏꯅ ꯇꯧꯒꯦ ꯍꯟꯗꯒꯦ ꯍꯥꯏꯅ ꯍꯥꯏꯕꯀꯣ ꯑꯗꯨꯅ ꯀꯣꯏꯁꯨ ꯈꯔꯇꯥꯡꯁꯨ ꯇꯧꯍꯧꯗ꯭ꯔꯗꯤ ꯃ‌ꯣꯏ ꯃꯔꯨꯞ ꯀꯥꯡꯕꯨ ꯂꯩꯃꯤꯟꯅꯕꯁꯤ ꯍꯥꯏꯅ ꯃꯥꯗ ꯃꯦꯀꯣ ꯑꯩ ꯑ ꯊꯔ ꯐꯔ ꯊ ꯃꯥꯒꯤ ꯐꯖꯟ ꯇ ꯗꯨ ꯀꯥꯟ ꯐꯒꯣ ꯑꯕꯗ ꯑꯆꯥꯎꯕ ꯕ꯭ꯔꯦꯗ ꯑꯆꯧꯕꯗꯣ ꯑꯃ ꯂꯧꯔꯒ ꯀꯦꯟꯗꯜ ꯃꯆꯥ ꯑꯃ ꯂꯧꯔꯒ ꯀꯤꯠꯆꯟꯗꯒꯤ ꯏꯟꯁꯥꯡ ꯅꯥꯄꯤ ꯁꯦꯝꯕ ꯊꯥꯡ ꯁꯨꯔꯤꯗꯨ ꯃꯥꯕꯨ ꯑ ꯑꯗꯨ ꯁꯨ ꯌꯥꯝ ꯌꯥꯝ ꯐꯔ ꯑꯣꯏ ꯃꯥꯗꯤꯀꯣ